ꯍꯂꯣ
ꯆꯥꯕ꯭ꯔꯣ
ꯀꯥꯏꯌꯦꯦ ꯇꯥꯕ꯭ꯔꯣ
ꯇꯥꯏ ꯆꯝꯅꯗꯣꯡꯃꯩ ꯆꯝꯅ ꯑꯗꯨ ꯑꯣꯏꯁ ꯌꯥꯕꯅ ꯆꯣꯏꯁ
ꯌꯥꯔꯦꯀꯣ
ꯁꯝꯅ ꯍꯥꯏ ꯑꯗꯨꯝ ꯑꯗꯨꯝ
ꯌꯥꯗꯦ ꯕꯣ ꯌꯦꯡꯗ꯭ꯔꯣ
ꯕꯣ ꯌꯦꯡꯉꯤ
ꯀꯅꯥ ꯀꯅꯥ ꯁꯅꯅ
ꯀꯇ꯭ꯔꯤ ꯑꯅꯤ ꯁꯅ
ꯃꯃꯤꯡ ꯍꯥꯏꯕꯅꯤ
ꯑꯣ ꯅꯦꯗꯔꯂꯦꯟ ꯁ꯭ꯋꯤꯗꯦꯟꯒ
ꯑꯅꯤꯁꯨ ꯌꯉꯣꯟꯗꯂꯦ ꯑꯅꯤ ꯁꯅꯣꯃꯗꯔꯦ ꯁꯨꯏꯅꯣ ꯍꯥꯏꯗꯤ ꯖꯦꯔꯣ ꯑ ꯃꯤꯅꯃ ꯍꯥꯞꯆ ꯀꯇ ꯍꯥꯞꯆꯤꯟꯥꯏꯗꯤ ꯁꯟꯖꯤ ꯅꯪ ꯌꯦꯡꯅꯤꯡꯕ꯭ꯔꯣ
ꯌꯦꯡꯅꯤꯡꯒꯨꯝ ꯇꯧꯕ
ꯖꯤ ꯐꯥꯏꯚ ꯍꯥꯏꯕ ꯃꯣꯏ ꯑꯦꯞ ꯑꯃ ꯂꯩ ꯑꯗꯨꯗ ꯌꯦꯡꯉꯦ ꯄꯩꯁꯥ ꯊꯤꯔꯦ
ꯑ ꯇꯦꯛꯁ ꯇ ꯊꯥꯔꯝ ꯖꯤꯚꯥꯏ ꯚꯥꯏꯔꯣ ꯑꯗꯨꯗꯤ ꯑꯩꯁꯨ ꯍꯪꯉꯦ
ꯈꯔꯆꯞꯦ ꯆꯟ ꯇꯗꯤ
ꯇꯥꯕ
ꯆꯔ
ꯄꯨꯡ ꯀꯌꯥ ꯊꯥꯔꯒꯦ ꯍꯧꯕ ꯍꯧꯗꯉꯥꯏꯔꯣ
ꯎꯒꯥꯏꯚꯔ
ꯎ ꯍꯗꯉꯥꯏꯅꯦ ꯑꯗꯨꯗꯤ
ꯅꯠꯇ ꯇ ꯈꯆ ꯂꯥꯛ ꯇꯔꯦ
ꯑꯣ
ꯑꯗꯨꯒ ꯇꯨꯡꯒꯗꯅꯤ ꯑꯂꯥꯔꯝ ꯊꯝꯃꯒ ꯍꯌꯦꯡ ꯆꯤꯡ ꯀꯥꯎꯅ
ꯑꯣ ꯊꯤꯡ ꯀꯥꯕ ꯌꯥꯝ ꯐꯩ
ꯌꯥꯝ ꯐꯩ ꯅꯪꯗꯤ
ꯅ ꯅꯪ ꯀꯥꯗ ꯆꯤꯡ ꯅꯣꯡꯒꯒꯥꯗ ꯌꯥꯝ ꯅꯅꯥꯔꯦ ꯍꯥꯏ ꯂꯕꯤꯗ ꯎ
ꯑꯩꯁ ꯑꯗꯨ ꯕꯥꯏꯛ ꯄꯨꯗꯣ ꯇꯜꯂꯤꯍꯦ
ꯏ ꯄꯔꯣ ꯀꯩꯅꯨꯍꯦ ꯑꯦ ꯄꯔꯅ ꯍꯕ
ꯍꯥꯏꯔꯤ
ꯂꯝꯕꯤ ꯌꯥꯝ ꯐꯠꯇꯦ ꯍꯥꯏ ꯑꯗꯨ ꯁꯥꯏꯠꯄꯨꯗꯤ ꯑꯅꯤ ꯊꯣꯛꯄꯅꯦꯕ ꯑꯗꯨ ꯁꯥꯏꯠ ꯑꯅꯤ ꯊꯣꯛꯄꯗꯨꯣ
ꯊꯧ ꯌꯥꯔꯣꯏꯗ꯭ꯔꯤ ꯖꯥꯠꯂꯣ
ꯂꯝꯕꯤ ꯌꯥꯝ ꯅꯥꯜꯂꯦ ꯂꯝꯕꯤ ꯌꯥꯝ ꯅꯨꯡꯉꯥꯏꯇꯦ ꯍꯥꯏꯕ ꯂꯩꯈꯣ ꯌꯥꯝ ꯊꯣꯛꯑꯦ ꯍꯥꯏꯕ
ꯆꯤꯡꯀꯕꯛꯇ ꯋꯥꯔꯤꯔꯤ ꯌꯥꯔꯦ
ꯆꯤꯡꯁꯦ ꯒꯥꯔꯤꯅ ꯀꯥꯕ ꯌꯥꯕ ꯆꯤꯡ ꯑꯃ ꯂꯩ ꯍꯥꯏꯕ ꯅꯠꯇ꯭ꯔꯁꯨ ꯈꯣꯡꯅ ꯑꯗꯨꯝ ꯀꯥꯕ ꯌꯥꯕ ꯑꯃꯁꯨ ꯂꯩ ꯍꯥꯏ ꯆꯤꯡꯁꯦ ꯑꯋꯥꯡꯕ ꯑꯃꯒ ꯑ ꯅꯦꯝꯃꯝꯒ ꯃꯈꯜ ꯑꯅꯤꯁꯨ ꯌꯥꯏꯑꯕ ꯑꯗꯣ ꯆꯠꯂꯗꯤ ꯈꯣꯡꯖꯣꯝ ꯂꯣꯝꯗꯩ ꯆꯠꯇꯣꯏꯔꯥ
ꯑꯣꯏꯅꯦ
ꯁꯣꯔꯥꯔꯣꯝꯗ ꯆꯠꯄ ꯂꯝꯕꯤꯗꯨꯗꯤ ꯌꯥꯝꯅ ꯂꯝꯕꯤ ꯐꯠꯇꯦ ꯍꯥꯏꯕ ꯅꯥꯜꯂꯒ ꯇꯨꯁꯟꯕꯤ ꯇꯧꯋꯦ ꯍꯥꯏꯕ ꯑꯗꯨ ꯆꯤꯡꯁꯤꯒꯥꯔꯤꯅ ꯀꯥ ꯈ ꯇ ꯑꯣꯏꯦꯔ
ꯒꯥꯥꯏꯩꯅ ꯀꯥꯍꯠꯄ ꯍꯥꯏꯔꯦ ꯑꯩ ꯑꯗꯨꯗꯤ
ꯑꯁ ꯑꯗꯨꯗꯤ ꯕꯥꯏꯛꯇꯣ ꯂꯝꯕꯤ ꯅꯥꯜꯂꯗꯤ ꯂꯨꯝꯃꯣꯏꯗ꯭ꯔꯣ
ꯑ ꯑꯩꯏꯛ ꯇꯗꯤ ꯆꯤꯡꯒꯤꯤ ꯅꯠꯇꯦ
ꯑꯇꯣꯝ ꯃꯃꯤꯗꯨꯅ ꯀꯨꯝꯕ ꯏꯟꯕꯗꯤ ꯌꯥꯔꯣꯏꯗ꯭ꯔꯥ
ꯀꯨꯝꯚ ꯏꯟꯁꯕꯗꯤꯌꯥ ꯂꯨꯝꯝꯕꯦ ꯍꯧꯗ
ꯂꯝꯕꯤꯗꯣ ꯅꯣꯡ ꯇꯥꯗ꯭ꯔꯗꯤ ꯈꯪꯗꯦ ꯈꯔ ꯅꯥꯜꯂꯦ ꯍꯥꯏꯌꯦ ꯑꯗꯨꯃꯥꯏꯅ ꯅꯪꯗꯤ ꯀꯔꯝꯕ ꯁꯞꯄꯣꯔꯠꯅꯣ ꯕꯣꯜꯗ
ꯅꯦꯗꯔꯂꯦꯟ
ꯍꯥ
ꯅꯦꯗꯔꯂꯦꯟ
ꯐꯣꯟꯗꯪ ꯂꯅ ꯄꯔꯃꯦꯥꯕꯁꯨ ꯊ ꯃꯥꯔꯦ
ꯂꯥꯛꯅ ꯄꯥꯏꯗ ꯑꯩ
ꯃꯁꯥꯏ ꯑꯣꯏꯔꯃꯅꯤ
ꯑꯣꯏꯗ ꯃꯥ ꯅꯨꯡꯉꯥꯏ ꯇꯃꯦꯦ
ꯅꯪꯒꯤ ꯅꯃꯥꯟꯅꯕ ꯑꯃ ꯉꯁꯥꯏ ꯌꯥꯗꯦ ꯍꯥꯏꯕꯗꯨꯗꯤ ꯌꯥꯈ꯭ꯔꯕꯣ
ꯈꯪꯗꯦ ꯑꯩ ꯍꯌꯦꯡꯒꯤ ꯃꯊꯥ ꯁꯥꯈ꯭ꯔꯦ
ꯑꯗꯣ ꯍꯥꯏꯐꯦꯠ ꯍꯪꯅꯛꯑꯣ ꯍꯥꯏꯗꯤ ꯂꯝꯕꯤ ꯄꯨꯟꯗꯕꯅꯤꯅꯀꯣ
ꯊꯧꯒꯠꯄ ꯀꯩꯁꯨ ꯇꯧꯗꯒꯦ ꯑ ꯂꯣꯡ ꯗꯤꯁꯇꯦꯟꯁꯇ ꯊꯧꯔꯛꯄꯗꯗꯤ ꯕꯥꯏꯛꯅ ꯅꯨꯡꯉꯥꯏꯕ ꯆꯤꯡ ꯊꯠ
ꯍꯣꯏꯅꯦ ꯑꯗꯨꯁꯨ ꯕꯦꯔꯥꯅꯤ ꯫
ꯅꯉꯣꯟꯗꯩꯩ ꯆꯨꯗꯣ ꯃꯥꯟꯗꯦ ꯗ ꯀꯦꯏꯁꯨ ꯇꯧꯗꯧ ꯃꯥꯟꯗꯤ ꯃꯥꯗꯦ꯫
ꯂꯝꯕꯤꯗꯨ ꯅꯥꯟꯗ꯭ꯔꯗꯤ ꯀꯩꯁꯨ ꯇꯧꯗꯦ ꯍꯥꯏꯕ꯫ ꯂꯝꯕꯤꯗꯣ ꯐꯠꯇꯕꯒꯤ ꯑꯃ ꯅꯣꯡ ꯆꯨꯀꯥꯟꯗ ꯅꯨꯡꯉꯥꯏ ꯕꯗꯣ ꯇꯧꯋꯦꯅ ꯑꯗꯨꯃꯥꯏꯅ ꯍꯥꯏꯐꯦꯠ ꯍꯥꯏꯕ꯫
ꯒꯥꯔꯤ ꯈꯥꯝꯕꯝ ꯑꯃ ꯂꯩꯔꯗꯅꯣ ꯀꯃꯥꯏ ꯇꯧꯕ?
ꯂꯩ ꯍꯥꯏꯌꯦ꯫
ꯎꯝ ꯑꯗꯨꯗꯤ ꯒꯥꯔꯤ ꯊꯧꯒꯠ ꯌꯥꯝꯅꯤꯗ ꯂꯩꯔꯗꯤ꯫
ꯆꯤꯡꯁꯦ ꯑꯩ ꯃꯈꯜ ꯑꯅꯤ ꯁꯨꯏ ꯍꯥꯏꯕ ꯑꯅꯦꯝꯕꯝꯒ ꯑꯡꯕꯝꯒ ꯑꯅꯦꯝꯕꯒꯤꯁꯤꯗꯅꯦ ꯍꯥꯏꯕ ꯒꯥꯔꯤ ꯈꯥꯐꯝ ꯂꯩꯔꯤꯁꯦ꯫
ꯑꯅꯦꯝꯕꯖꯨ ꯀꯥꯗꯣꯏ ꯑꯣꯏꯔꯝꯅꯤ ꯑꯗꯨꯒ ꯑꯋꯥꯡꯕꯗ ꯀꯥꯈꯠꯈꯤ ꯌꯥꯕ ꯅꯠꯇꯔꯣ?
ꯍꯥꯥ
ꯑꯅꯦꯝꯕ ꯀꯈꯠꯂꯒ ꯑꯋꯥꯕꯅ ꯀꯥꯈꯠꯈꯤ ꯌꯥꯕꯥ ꯅꯠ ꯇꯔꯣ ꯈꯣꯡꯅꯥ꯫
ꯑꯗꯨꯃꯥꯏ ꯑꯣꯏꯔꯣ ꯀꯃꯥꯏꯅ ꯇꯧꯔꯤꯅꯣ ꯈꯪꯗꯦ꯫ ꯑꯩꯅ ꯍꯥꯏꯐꯦꯠ ꯍꯪꯈꯤꯕꯅꯦ ꯑꯗꯣ ꯊꯥꯔꯛꯀꯦ ꯍꯥꯏꯈꯤꯕꯅꯤ ꯃꯑꯣꯡꯗꯣ ꯫ ꯊꯥꯔꯛꯑꯒ ꯑꯩ ꯍꯥꯏꯔꯛ ꯑꯒꯦ ꯫
ꯑꯁ ꯑꯩ ꯐꯣꯟ ꯕꯦꯇ꯭ꯔꯤ ꯇꯥꯕ ꯍꯧꯔꯛꯑꯦ ꯐꯖꯅ ꯫
ꯀꯌꯥꯗ ꯉꯥꯏꯔꯒꯦ?
ꯑꯩꯠꯇꯤꯟꯗꯕꯨꯗꯤ ꯉꯥꯏꯔꯤ ꯑꯗꯣ ꯄꯋꯥꯔ ꯁꯦꯚꯤꯡ ꯃꯣꯠ ꯇꯥꯅꯤ꯫
ꯑꯣ ꯌꯥꯝ ꯌꯥꯎꯗꯔ꯭ꯦ ꯑꯗꯨꯗꯤ꯫ ꯅꯣꯡꯕꯨ ꯇꯥꯗꯔ꯭ꯗꯤ ꯐꯅꯤ꯫
ꯕꯣꯔ ꯌꯥꯝ ꯐꯖꯅ ꯆꯥꯅꯩ꯫
ꯑꯣ꯫ ꯀꯔꯤ ꯃꯊꯦꯜ ꯆꯥꯔꯒꯦ?
ꯍꯋꯥꯏ ꯊꯣꯡꯕ꯫
ꯀꯣꯜ ꯑꯝꯇ ꯆꯪꯅꯗꯦ
ꯒꯣꯜ ꯑꯅꯤ ꯆꯪꯈꯔꯦ ꯍꯥꯏꯔꯒꯕꯨ꯫ ꯑꯅꯤ ꯁꯨꯏꯅꯣ ꯑꯅꯤ ꯁꯨꯏꯅꯣ
ꯎꯝ ꯕꯥꯞ ꯑꯣꯏꯁꯤꯜ ꯂꯨꯗꯔ꯭ꯦ꯫
ꯑꯂꯥꯔꯝ ꯊꯝꯃꯒ ꯇꯨꯝꯒꯗꯝꯅꯤ ꯫
ꯀꯌꯥꯗ ꯍꯧꯒꯠ ꯇꯣꯏꯅꯣ?
ꯇꯤꯟ ꯑꯩꯠꯇꯤꯟ ꯀꯔꯤ
ꯄꯨꯡ ꯀꯌꯥꯗ ꯍꯧꯒꯠꯇꯣꯏꯅꯣ
ꯃꯉꯥꯗꯥꯥꯏꯅ
ꯃꯉꯥꯗꯧꯕ ꯇ ꯔ ꯍꯥꯏꯖꯦ
ꯅꯠꯇ꯭ꯔꯗꯤ ꯉꯥꯏꯅꯗꯦ ꯃꯌꯥꯝꯗꯨꯗꯤ
ꯀꯩꯅꯣ ꯃꯉꯥꯗ ꯂꯥꯛꯅꯅꯤ ꯍꯥꯏꯕ꯭ꯔꯥ ꯀꯩꯅꯣꯝ ꯍꯥꯏꯈꯤꯗꯥꯏꯅꯦ
ꯇꯔꯨꯇꯩꯒꯤ ꯊꯣꯛꯅ ꯇꯧꯁꯦ ꯍꯥꯏꯗꯨꯗꯤ
ꯇꯔꯨꯛ
ꯃꯔꯤ ꯃꯈꯥꯏ ꯍꯧꯕꯇꯥꯥꯔꯦ ꯑꯗꯨꯗꯤ
ꯍꯣꯏ ꯍꯣꯏ ꯑꯗꯨꯗꯤ ꯌꯦꯡꯉꯣ ꯌꯦꯡꯉꯣ ꯕꯣꯜꯗꯣ ꯊꯝꯃꯒꯦ